ꯀ
ꯍꯜꯂꯣ ꯇꯥꯔꯦ ꯇꯥꯔꯦ
ꯑ ꯀꯩꯗꯧꯔꯕꯤꯅꯣ ꯅꯪꯕꯣ
ꯑꯩꯁꯦ ꯍꯧꯖꯤꯛꯇ ꯏꯔꯨꯖ ꯂꯣꯏꯔꯦ ꯑꯗꯨꯗꯨꯒ ꯑꯩꯈꯣꯏ ꯇꯣꯝ ꯁ꯭ꯀꯨꯜ ꯍꯜꯂꯛꯑꯦꯅ ꯆꯔꯥ ꯋꯥꯟꯃꯤꯟꯅꯔꯝꯃꯤꯅꯦ ꯑꯗꯨꯗꯨꯒ ꯐꯤꯔꯣꯜ ꯂꯣꯏꯁꯪꯉꯦꯅ ꯀꯥꯔꯛꯑꯦ
ꯎꯝ ꯀꯔꯤ ꯍꯦꯟꯖꯥꯡ ꯅ‌ꯣ
ꯍꯦꯟꯖꯥꯡ ꯊꯣꯡꯕꯕꯨꯗꯤ ꯃꯥꯏꯔꯦꯟ ꯊꯣꯡꯕꯅꯦ ꯑꯩꯈ‌ꯣꯏ ꯄꯥꯕꯨꯡ ꯂꯥꯛꯏ ꯊꯣꯡ ꯂꯩꯔꯛ ꯑꯦ ꯑꯗꯨ ꯇꯥꯏ ꯀꯡꯌꯥꯝ ꯍꯥꯎꯖꯥꯠꯅ‌ꯦ ꯅꯤ ꯃꯣꯏꯟ ꯍꯣꯡꯕꯗꯣ
ꯅꯣꯏ ꯇꯣꯝꯗ ꯀꯩꯅꯣꯗ ꯂꯩꯔꯔꯣꯏꯗ꯭ꯔꯣ ꯔꯦꯟꯇ ꯂꯩꯔꯔꯣꯏꯗꯣ ꯭ꯔꯣ ꯑꯣ ꯍꯣꯁꯇꯦꯜꯗ
ꯎꯝ ꯍꯣꯁꯇꯦꯜ ꯐꯪꯉꯕꯅꯦ ꯑꯩꯈꯣꯏ ꯇꯣꯡꯉ ꯂꯩꯅꯤ ꯃꯊꯪ ꯊꯥꯗꯩ ꯂꯩꯅꯤ ꯍꯥꯏ
ꯑꯣꯝ ꯀꯋꯥꯏꯗ
ꯃꯣꯏꯒꯤ ꯏꯁꯀꯨꯜꯒꯤ ꯍꯣꯁꯇꯦꯜꯗ
ꯑꯣ ꯐꯔꯦꯅꯦ ꯑꯗꯨꯗꯤ
ꯎꯝ ꯑꯩꯈꯣꯏ ꯇꯣꯡꯉ ꯉꯁꯤ ꯐꯣꯟ ꯑꯃ ꯂꯩꯔꯛꯑꯦ
ꯀꯔꯤ ꯐꯣꯟ ꯑꯥꯏ ꯐꯣꯟ
ꯅꯠꯇꯦꯍꯦ ꯑꯣꯄꯣꯔꯦꯅꯣ
ꯑꯣꯄꯣꯔꯦꯅꯣ
ꯌꯦꯁ ꯅꯪꯉ ꯑꯗꯨꯒꯨꯝꯕ ꯑꯣꯄꯣ ꯈꯔꯣ
ꯑꯝ
ꯐ
ꯅ ꯋꯥꯁ ꯌꯥꯝꯅꯅꯨꯡ ꯍꯥꯏꯥꯏꯇ
ꯑꯣ ꯦ ꯋꯥ ꯃꯥꯥꯏ ꯇꯕ ꯃꯐꯝꯝꯗ ꯂꯩꯦ
ꯎꯝ
ꯅꯨꯡꯉꯥꯏꯇꯕ ꯃꯐꯝꯗ ꯂꯩ ꯑꯗꯨꯅꯅꯦ
ꯔ ꯔꯅꯤ ꯍꯃꯅꯤ ꯊꯕꯅꯤꯗ ꯔꯅꯤ ꯨꯝꯃꯅ ꯊꯅꯣ ꯄꯣ ꯆꯩ ꯀ ꯄꯄꯥꯗꯔꯅꯤ
ꯑꯣ ꯈꯪꯗꯦ ꯈꯔ ꯇꯥꯡꯕ ꯂꯩꯔꯦꯅ ꯑꯩꯈꯣꯏ ꯃꯌꯥꯝꯅ ꯄꯥꯏꯅꯕꯗꯩ ꯈꯤꯇꯪ ꯇꯥꯡꯈꯠꯄ ꯑꯃ
ꯀ ꯄꯤꯔ ꯌꯥꯝ ꯈꯩ
ꯂꯨꯄꯥ ꯂꯤꯁꯤꯡ ꯅꯤꯝꯐꯨꯅꯤꯊꯣꯏ ꯌꯥꯡꯈꯩ ꯌꯧꯗꯕꯤ
ꯎꯝ ꯐꯔꯦ ꯐꯔꯦ
ꯌꯥꯅꯕꯗꯤ ꯑꯇꯥꯡꯕ ꯑꯧ ꯌꯥꯅꯕꯕꯨꯗꯤ ꯑꯇꯥꯡꯕ ꯂꯩꯅꯤꯅ ꯍꯥꯏꯅꯕꯅꯦ ꯑꯗꯣ ꯄꯩꯁꯥ ꯂꯩꯇ꯭ꯔꯕ ꯑꯩꯈꯣꯏꯅ ꯑꯗꯨꯗ
ꯌꯥꯏ ꯑꯗꯨꯕꯨ ꯃꯁꯥꯅ ꯍꯌꯦꯉ ꯄꯩꯁ ꯄꯥꯒ ꯂꯩꯖꯔꯅꯤ
ꯎꯝ
ꯂꯩꯖꯔꯅꯤ ꯃꯁꯂ ꯑ ꯑ ꯎꯝ
ꯅꯪꯒꯤꯁꯨ ꯀꯨꯟꯊ꯭ꯔꯥ ꯃꯥꯄꯜꯂ ꯅꯤꯝꯐꯨ ꯃꯥꯄꯜꯂ ꯀꯩꯅꯣꯝ ꯑꯣꯏꯗꯏꯅꯦ
ꯀꯨꯟꯊ꯭ꯔꯥ ꯃꯥꯄꯜ ꯑꯗꯨꯋꯥꯏ ꯋꯥꯒꯨꯝ ꯇꯧꯕꯅꯤ
ꯎꯝ
ꯑ ꯑꯩ ꯐꯣꯟꯣꯟ ꯑꯝꯇ ꯂꯩꯕꯤꯌꯨꯗꯅ ꯑꯩꯒꯤꯁ
ꯂꯩꯕꯤꯒꯦ ꯂꯩꯕꯤꯒꯦ ꯀꯩꯅꯣ ꯃꯣꯏꯁꯤꯗꯒꯤ ꯄꯩꯁꯥ ꯐꯪꯉꯛꯄꯗꯨꯅ ꯂꯩꯒꯦ ꯅꯪꯒꯤ ꯑꯩꯕꯣꯟ ꯑꯃ
ꯌꯥꯏꯅꯤ ꯑꯗꯨꯖꯤ ꯑꯗꯨ ꯑꯗꯨꯁꯨ ꯌꯥꯏꯏꯌꯦ ꯑꯩ ꯐꯣꯟ ꯑꯝꯇ ꯄꯥꯝꯃꯦꯅꯦ ꯑꯁ ꯅꯪ ꯉꯔꯥꯡ ꯖꯒꯣꯏ ꯌꯧꯕꯗꯣ ꯅꯣꯛꯅꯤꯡꯗꯕ ꯕ꯭ꯔꯥꯕ
ꯅꯧꯅꯤꯡꯗꯦꯗ
ꯏꯁꯂꯣꯃꯤ ꯂꯩ ꯇ ꯋꯥꯖ ꯀꯣꯏ ꯁꯜ ꯅꯇ ꯑꯠꯇꯁꯨ ꯃꯥꯟꯅꯗꯦ ꯑꯗꯒꯤ ꯀꯔꯤ ꯍꯥꯏꯗ ꯏꯔ ꯉꯪꯦ ꯖꯒꯣꯠ ꯑꯃꯆꯥ ꯆꯥꯗ꯭ꯔꯦ ꯁꯣꯞꯄ ꯅꯪꯉꯦ ꯐꯖꯅ ꯉꯔꯥꯡꯗꯤ
ꯑꯦ ꯆꯔꯣ ꯍꯣꯏ ꯃꯤ ꯑꯇꯩꯁꯨ ꯃꯌꯥꯝ ꯌꯥꯎꯔꯝꯒꯅꯤ ꯍꯩꯇꯕ ꯅꯝꯗꯅ ꯇꯧꯍꯟꯕ ꯃꯌꯥꯝ ꯑꯃ
ꯕꯨꯗꯤ ꯅꯪꯉꯦꯕ ꯑꯗꯨ ꯑꯣꯏꯁꯨꯅꯦꯕ ꯃꯤ ꯖꯒꯣꯏꯁꯕ ꯣꯏ ꯏꯟꯊꯤ ꯅꯨꯡꯉꯥꯏꯅ ꯁꯥꯔꯁꯨ ꯁꯥꯗꯕꯤ ꯅꯣꯡꯉꯥꯟꯕꯗꯒꯤꯅꯦꯕ ꯖꯒꯣꯏ ꯇꯝꯃꯤꯅꯦꯅ ꯇꯝꯃꯦ ꯑꯗꯒꯤ ꯀꯣꯏ ꯆꯦꯟ ꯆꯦꯟꯗꯅ ꯃꯤ ꯃꯌꯥꯝꯅ ꯀꯩꯅꯣ ꯇꯧꯅꯔꯤ ꯀꯥꯏꯅ ꯗ꯭ꯔꯦꯁꯀ ꯁꯦꯠꯇꯅ ꯐ ꯉꯥꯏ ꯂꯩ ꯑꯗꯨꯗꯨ ꯁꯨꯃꯥꯏꯅ ꯇꯧꯕꯅꯦꯕ ꯑ ꯀꯩ ꯍꯥꯏꯅꯤ ꯃꯣꯏꯅ ꯉꯟꯇꯥ ꯊꯣꯛꯀꯗꯕ ꯄꯣꯠꯇꯣ ꯆꯥꯛ ꯆꯥ ꯇꯑꯒ ꯐꯅ ꯀꯨꯏꯅ ꯃꯤꯅ ꯇꯨꯝꯅꯤꯡꯉ ꯀꯥꯟꯗꯨꯗ ꯊꯣꯛꯑꯦ ꯑꯗꯨ ꯅꯪ ꯖꯒ ꯑꯣꯏꯣꯏꯗꯣꯏꯁꯨꯣ ꯍꯩꯒ ꯍꯩꯇꯕꯒ ꯂꯣꯏꯅ ꯀꯥꯎꯅꯕꯗꯣ ꯑꯣꯏꯕ ꯑꯗꯨꯅ ꯐꯖꯅ ꯇꯧꯈꯤꯗ꯭ꯔꯦ ꯑꯗꯨꯗ ꯖꯒꯣꯏ ꯁꯥꯕ ꯅꯤꯡꯊꯤ ꯅꯨꯡꯉꯥꯏꯗ ꯁꯥꯕ ꯁꯥꯗ꯭ꯔ ꯊ ꯊꯣꯛꯂꯛꯑꯒ ꯑꯃꯨꯛ ꯂꯁꯤꯂ ꯏꯁꯩꯗꯨ ꯀꯜꯂꯒ ꯂꯥꯎꯗ ꯅꯣꯡ ꯍꯕ ꯌꯥꯅ ꯅꯤꯡꯁꯤꯡꯉꯨꯔꯒ ꯑꯗꯨ ꯖꯒꯣꯏꯗꯣ ꯃꯇꯨꯡ ꯁꯥꯕ ꯌꯥꯕꯅ ꯌꯥꯝꯌꯥꯝꯕꯖꯥꯗꯦ ꯌꯥꯔꯣꯏ ꯌꯥꯔꯣꯏ ꯅꯝꯗꯅ ꯖꯒꯣꯏ ꯁꯥꯔꯦ ꯑꯗꯨꯗꯨꯒ
ꯅꯔꯤ
ꯖꯒꯣꯏꯅꯦ ꯑꯗꯨ ꯍꯩꯅ ꯑꯗꯨ ꯂꯣꯏꯔꯦ ꯍꯥꯏꯕꯗꯤ ꯌꯦꯡꯉ ꯌꯦꯡꯉꯒ ꯑꯗꯀ ꯁꯨꯕꯗꯤꯛ ꯍꯟꯦꯗꯪ ꯉꯥꯡꯗꯤ ꯀꯩꯁꯨ ꯈꯟꯗꯕꯤꯗꯒ ꯌꯥꯝ ꯅꯨꯡꯉꯥꯏꯅꯒ ꯂꯩꯊꯣꯛꯄꯤꯅꯦ ꯍꯧ ꯐꯤꯐꯝ ꯑꯝꯇꯥꯗꯒꯤ ꯖꯒꯣꯏ ꯁꯥꯎꯔꯒ ꯌꯥꯝ ꯅꯨꯡꯉꯥꯏꯅꯅꯦꯕ ꯉꯔꯥꯡ ꯂꯩꯔꯤꯁꯦ ꯍꯤꯒꯠꯇꯅꯒ ꯃꯤ ꯀꯅꯥ ꯈꯣꯏꯗꯥꯋꯥ ꯁꯥꯕ ꯌꯥꯎꯗꯦꯕ ꯐꯖ ꯐꯖꯅ ꯂꯣꯏ ꯁꯥꯟꯅꯩꯌꯦꯕ
ꯁꯥꯔꯝꯃꯣꯏꯍꯦ ꯅꯪ ꯚꯥꯞꯅꯅꯤ ꯅꯪ ꯅꯣꯏꯁꯨ ꯐꯖꯅ ꯁꯥꯏꯗꯨꯗꯤ ꯅꯣꯏꯁꯨ ꯅꯣꯏꯁꯨ ꯐꯖꯩꯗꯨꯗꯤ ꯑꯁ
ꯑꯣꯏ ꯁꯤꯔ ꯑꯗꯨꯝ ꯁꯤꯗ ꯑꯗꯨꯝ ꯍꯥꯏꯔꯛꯑꯣꯕ ꯀꯔꯤꯅꯣꯕ ꯑꯗꯨꯕꯨ
ꯊꯤꯗꯤꯍꯦ ꯀꯩꯗꯣꯅꯦ ꯅꯪ ꯌꯦꯡ ꯍꯩꯇꯕꯩꯅꯦ
ꯎꯝ ꯆꯨꯝꯃꯦ ꯅꯪ ꯂꯩꯔꯝꯕꯩ ꯋꯥꯈꯜ ꯅꯨꯡꯉꯥꯏꯔꯦ ꯍ ꯉ ꯉꯁꯤꯗꯦ ꯎꯝ ꯌꯦꯡꯗꯤ ꯌꯦꯉꯥꯏꯗ꯭ꯔꯥꯕꯅꯤ ꯋꯥ
ꯂꯤꯂꯥ ꯐꯖꯕ ꯑꯁꯤꯗꯤ ꯌꯦꯡꯕ ꯍꯩꯕꯗ ꯂꯩ
ꯆꯨꯝꯃꯦ ꯆꯨꯝꯃꯦ ꯁꯝꯗꯨꯒꯅꯦ ꯑꯃ꯭ꯔꯥ ꯁꯝꯗꯨꯅꯒ ꯑꯩ ꯁꯝꯗꯨꯁꯨ ꯑꯩꯁꯨ ꯑꯩ ꯇꯥꯕꯒꯤ ꯀꯩꯅꯣꯇꯁꯨ ꯁꯦꯝꯗꯕꯒꯤ ꯖꯒꯣꯏ ꯁꯥꯔꯤ ꯃꯅꯨꯡꯗꯨꯗ ꯃꯥꯏꯗꯒ ꯁꯝ ꯉꯥꯛꯇꯅꯦꯕ ꯂꯣꯏ ꯈꯨꯝꯖꯤꯜꯂꯒ ꯑꯁ ꯁꯥꯔꯣꯏ ꯁꯥꯔꯣꯏ ꯃꯁꯤ ꯋꯥꯔꯤꯁꯤꯦ ꯇꯂ ꯌꯥꯝ ꯌꯥꯥꯟ ꯅꯤꯡꯒ ꯇ ꯍꯥꯏꯗ꯭ꯔꯦ ꯉ ꯔꯥꯡ ꯀꯁꯨ ꯂꯔꯤ ꯂꯩꯔ ꯌꯥꯏꯐꯖ ꯖꯥ ꯇꯣꯏ ꯏꯁꯩ ꯁꯛꯑꯦ
ꯀꯔꯤ
ꯁꯤꯗ ꯑꯩꯔꯤꯁꯦ ꯉꯔꯥꯡ ꯌꯥꯏꯐ ꯊꯧꯖꯥꯜꯒ ꯇꯧꯔꯩ ꯁ ꯁꯛꯑꯦꯕ ꯌꯥꯏꯐ ꯌꯥꯏꯐꯕ ꯊꯧꯖꯥꯜ ꯍꯥꯏꯅ ꯇꯧꯔꯒ ꯎꯔꯕ ꯑꯣ ꯋꯥꯅꯤ ꯆꯀꯥꯟ ꯅ ꯊꯤ ꯑꯦꯛꯇꯄꯤꯅꯦ
ꯃꯔꯨꯣꯏꯕꯥꯅꯤ ꯂꯥꯏꯞ ꯊꯥꯕ ꯇꯣꯛꯕꯣ
ꯉꯔꯥꯡꯗꯤ ꯊꯥꯗ ꯃꯥꯜꯂꯦ ꯉꯔꯥꯡ ꯆꯌꯥꯥ ꯂꯩꯕꯩ ꯊꯥꯗ꯭ꯔꯦ ꯉꯁꯤꯗꯤ ꯊꯥꯅꯤꯗ ꯉꯁꯤꯗꯤ ꯑꯔꯣꯏꯕꯅꯤ ꯑꯩ ꯌꯥꯎ ꯀꯥꯏꯅ ꯃꯣꯏꯅ
ꯍꯁ ꯄꯩꯁꯥ ꯄꯩꯁꯥ ꯄꯤꯌꯨ ꯌꯥꯎꯒꯦ ꯍꯥꯏꯌꯣ
ꯍꯥꯏꯦ ꯍ ꯃꯥ ꯍꯥꯏꯅꯤ ꯑ ꯎꯅꯔꯅꯤ ꯎꯅꯔꯁꯨ ꯈꯪꯗꯝꯕꯅꯤ ꯉꯁꯤꯅꯦ ꯑꯔꯣꯏꯕꯅꯤ ꯀꯥꯏꯅ ꯇꯧꯗꯅ
ꯎꯅꯅꯤ ꯎꯅꯔꯣꯏ ꯈꯪꯗ꯭ꯔꯕꯅꯤꯅ ꯂꯥꯏꯚ ꯊꯥꯃꯤꯟꯅꯗꯦ ꯑꯗꯨꯗꯣ ꯏꯔꯕ
ꯍꯣꯏ ꯎꯅꯅꯤ ꯎꯅꯔꯣꯏ ꯈꯪ ꯁꯥꯏꯅꯅ ꯀꯨꯂ ꯆꯪꯅꯦꯦ ꯌꯥꯏ ꯌꯥꯏ ꯑꯗꯨꯁꯨ ꯑꯩꯁꯨ ꯌꯥꯏ ꯈꯜꯂꯦ ꯃꯥꯗꯣ ꯂꯩꯅꯤꯅ ꯑꯃꯨꯛ ꯍꯥꯏꯔꯕ ꯅꯦꯕ ꯃꯦꯝꯅ ꯉꯁꯥꯏ ꯍꯥꯏꯔꯝꯃꯦ ꯃꯦꯝꯅ ꯀꯩꯅꯣ ꯇꯧꯔꯣ ꯈꯣꯠꯂꯣ ꯗꯤꯄꯣꯖꯤꯠ ꯇꯧꯍꯜꯂꯣ ꯈꯣꯠꯂꯣ ꯏꯗꯨꯀꯦꯁꯟꯗ ꯀꯥꯔꯗ ꯊꯥꯖꯤꯟꯅꯕꯅ ꯍꯥꯏꯕꯗꯤ ꯍꯥꯏ ꯃꯥ ꯃꯌꯨꯝꯒꯤꯗꯤ ꯀꯟꯐꯥꯔꯝ ꯇꯥꯗ꯭ꯔꯤꯅꯦꯒꯤ ꯀꯟꯐꯥꯝ ꯇꯥꯔ
ꯃꯦꯅꯕꯨꯗꯤ ꯌꯥꯔꯦꯕ
ꯎꯝ ꯃꯦꯝꯅꯕꯨꯗꯤ ꯌꯥꯏ ꯑꯩꯅ ꯃꯦꯝꯅꯗꯤ ꯌꯥꯔꯗꯧꯗ ꯃꯥꯜꯂꯦ ꯈꯂꯦ
ꯌꯥꯔꯛꯀꯅꯤꯗ ꯑꯩꯈꯣꯏ ꯃꯦꯝꯅꯤ ꯌꯥꯝ ꯐꯕꯅꯤ ꯀꯩꯅꯣ ꯍꯦ
ꯑꯗꯨ ꯍꯥꯏꯔꯒ ꯃꯦꯝꯅ ꯂꯨꯄꯥ ꯀꯩꯅꯣ ꯄꯤꯕꯗꯣ ꯂꯤꯁꯤꯡ ꯑꯅꯤ ꯂꯤꯁꯤꯡ ꯑꯅꯤ ꯆꯇ꯭ꯔꯨꯛꯅꯦꯅ ꯑꯩꯈꯣꯏ ꯍꯣꯁꯇꯦꯜ ꯐꯤꯗꯣ
ꯑꯥ
ꯑꯗꯨꯗ ꯀꯩꯅꯣ ꯃꯤ ꯃꯤꯦꯝꯅꯗꯤ ꯃꯤ ꯑꯇꯣꯞꯄꯗꯗꯤ ꯍꯥꯏꯔꯤꯣꯏꯅꯣ ꯂꯤꯁꯤꯡ ꯑꯅꯤ ꯆꯇ꯭ꯔꯨꯛ ꯆꯥꯇ꯭ꯔꯨꯛ ꯂꯧꯧꯏꯤ ꯑꯩꯈꯣꯏꯗꯗꯤ ꯆꯥꯇ꯭ꯔꯦꯠ ꯍꯕꯤꯔꯛꯑꯣ ꯑꯩ ꯅꯨꯃꯤꯠ ꯇꯔꯥꯃꯉꯥꯅꯤꯒꯤꯗ ꯍꯥꯏꯔꯛꯑꯦ ꯉꯁꯥꯏ ꯑꯪꯀꯥꯟꯗ ꯌꯥꯝ ꯐꯩ ꯍꯥꯏꯕ
ꯍꯥꯏꯕꯅꯦ ꯍꯥꯏꯕꯅꯦ ꯑꯗꯨꯅꯦ ꯑꯁ ꯑꯗꯨꯗ ꯃꯦꯝꯗꯨꯗ ꯐꯠ ꯐꯠꯇꯕ ꯇꯧꯒꯦ ꯈꯜꯂꯤꯕ ꯃꯤꯁꯤꯡꯁꯦ ꯑꯗꯒꯤ ꯃꯦꯟꯗ ꯁꯥꯎꯕ ꯀꯥꯡꯕꯨ ꯑꯃꯁꯁꯨ ꯌꯥꯎꯔꯤꯅꯦ
ꯌꯥꯎꯅꯤ ꯌꯥꯎꯔ
ꯈꯪꯒꯦꯕ ꯃꯣꯏꯅ ꯈꯜꯂꯤꯁꯤꯅ ꯀꯩꯅꯣ ꯍꯥꯏꯗꯤ ꯀꯩ ꯍꯥꯏꯇꯥꯔꯦ ꯑꯩ ꯌꯥꯝ ꯑꯩꯗꯤ ꯄꯨ ꯅꯣꯛꯅꯤꯡꯉꯝꯅꯤ ꯀ ꯃꯥꯏꯅ ꯈꯨꯨꯞꯐꯗ ꯎꯧꯕꯗ ꯅꯠꯇꯦꯅꯦ ꯍꯟꯖꯥꯡ ꯆꯥꯗꯦꯅꯕꯨ ꯑꯆꯥꯄꯣꯠꯇꯤ ꯄꯤꯔꯝꯃꯦ ꯍꯥꯏꯕ ꯑ ꯑꯩꯗꯤ ꯚꯥꯞ ꯑꯣꯏꯗꯗꯅ ꯅꯪꯒꯤꯁꯦ ꯀꯩꯝ ꯂꯥꯡꯕꯤꯍꯧꯗ꯭ꯔꯦ ꯀꯥꯏꯅꯒ ꯑꯗꯨ ꯀꯅꯥꯅ ꯇꯧꯕꯤꯗꯧꯔꯤꯒꯦꯕ
ꯌꯥꯝꯌꯥꯝ ꯐꯕꯖꯨꯗ
ꯑꯗꯨꯗ ꯐꯠꯇꯦ ꯍꯥꯏꯕꯤꯕꯣ ꯀꯥꯡꯕꯨ ꯑ ꯑꯃꯁꯨ ꯌꯥꯎꯔꯃꯤꯗꯣ
ꯎꯝ ꯌꯥ ꯂ ꯂꯨ ꯂꯩ ꯔꯌꯥꯅꯤ ꯆ
ꯁꯦꯥꯏꯔ
ꯑꯩꯁꯨ ꯍꯣꯔꯦꯟꯗꯤꯂꯥꯏ ꯊꯥꯕ ꯌꯥꯎꯗ꯭ꯔꯕ ꯃꯥꯜꯂꯦ ꯍꯥꯥ
ꯑꯣ ꯌꯥꯎ ꯌꯥꯎ ꯑꯩꯁꯨ ꯍꯣꯔꯦꯟ ꯕꯨꯁꯇꯔ ꯀꯥꯞꯄ꯭ꯔꯥ ꯀꯩꯅꯣ ꯌꯦꯡꯉꯒ ꯑꯣ ꯅꯦꯠꯇꯤ ꯂꯣꯏꯔꯦ ꯅ ꯊ
ꯂꯣꯏꯕꯅꯦ ꯂꯣꯏꯕꯅꯦ ꯑꯗꯣ ꯍꯧꯖꯤꯛ ꯑꯩ ꯇꯔ ꯀꯥꯕꯒꯤ ꯃꯍꯨꯠꯇ ꯈ꯭ꯋꯥꯏꯗꯒꯤꯥ ꯀꯩꯅꯣ ꯇꯧꯕ ꯌꯥꯡꯈꯩ ꯃꯥꯊꯣꯏ ꯌꯥꯡꯈꯩ ꯃꯥꯊꯣꯏꯒꯤꯗꯣ ꯀꯥꯞꯄꯨꯕ ꯅꯪꯅ ꯌꯨꯝꯗ ꯂꯩꯇꯥꯥꯔꯗꯤ ꯈ꯭ꯋꯥꯏꯗꯒꯤ ꯕꯦꯁꯅꯦ ꯌꯥꯡꯈꯩ ꯃꯥꯊꯣꯏ
ꯑꯣ ꯑꯗꯨꯗꯣ ꯑꯗꯨ ꯀꯩꯅꯣ ꯑꯩꯒꯤ ꯕꯦꯂꯦꯟꯁꯇꯣ ꯕꯦꯂꯦꯟꯁ ꯂꯩ ꯀ ꯌꯥꯎꯒ ꯍꯥꯏꯕ ꯅꯠꯇ꯭ꯔꯣ ꯇꯗꯨꯗ
ꯍꯣꯏ ꯌꯥꯎꯕꯅꯦꯕ ꯑꯟꯂꯤꯃꯤꯇꯦꯠꯁꯨ ꯑꯣꯏꯕꯅꯦꯕ ꯅꯨꯡꯉꯥꯏꯕꯅꯦꯕ
ꯑꯗꯣ ꯑꯩꯒꯤ ꯕꯦꯂꯦꯟꯁꯇꯣ ꯍꯟꯗꯛꯇꯤ ꯑꯩꯅ ꯇꯥꯡ ꯎꯝ ꯅꯨꯃꯤꯠ ꯀꯨꯟ ꯀꯨꯟꯅꯤꯊꯣꯏꯒꯤꯔ ꯅꯠꯇ꯭ꯔꯒ ꯀꯨꯟꯅꯤꯄꯥꯟꯒꯤꯔꯇꯪ ꯀꯥꯞꯈꯤꯕꯅꯦꯕ ꯑꯗꯨꯗꯤ ꯀꯥꯟꯅꯗꯦꯗꯅ ꯑꯩꯅ ꯈꯜꯂꯤꯁꯤꯅꯦ ꯃꯊꯪꯗ ꯑꯥꯏꯠꯇꯤ ꯐꯣꯔ ꯗꯦꯖꯀꯤꯗꯣ ꯀꯥꯞꯄꯒꯤ ꯍꯦꯛꯇ ꯀꯥꯞꯄꯒꯤꯦ ꯁꯤꯅꯤ ꯌꯥꯡꯈꯩ ꯅꯪ ꯍꯥꯏꯕꯗ ꯑꯗꯨ
ꯎꯝ ꯌꯥꯔꯝꯒꯗ꯭ꯔꯦꯅꯦ ꯑꯗꯨꯗꯤ ꯌꯥꯕꯨꯗꯤ ꯌꯥꯏꯅꯦ ꯑꯗꯣ ꯍꯣꯏ ꯌꯥꯗ ꯌꯥꯏꯅꯦꯗꯣ ꯅꯨꯃꯤꯠꯇꯨ ꯌꯥꯅꯤ ꯌꯥꯔꯛꯇ꯭ꯔꯕ ꯑꯃꯣ ꯍ ꯌꯦꯡꯉꯣ ꯍꯦꯛ
ꯍꯣꯏꯖꯗꯦ ꯑꯗ ꯑꯩꯗꯤ ꯁꯨꯝ ꯍꯦꯟꯖꯜꯂꯛꯑꯗꯤ
ꯑꯣ ꯀꯥꯞꯄꯩꯌꯦ ꯃꯣꯏ ꯌꯥ ꯍꯥꯏꯦꯗꯤ ꯃꯣꯏꯅ ꯊꯥꯔꯤꯗꯨꯗꯤ ꯅꯪꯒꯤ ꯀꯩꯅꯣꯗꯨꯐꯥꯎ ꯂꯣꯏꯗ꯭ꯐꯧꯅꯦ ꯄ꯭ꯂꯥꯟꯗꯨꯐꯥꯎ ꯂꯣꯏꯗ꯭ꯔꯤꯐꯥꯎꯗꯤ ꯌꯥꯅꯤ ꯍꯥꯏꯕꯅꯦꯕ ꯑꯗꯨ
ꯎꯝ ꯃꯤ ꯌꯥꯝꯗ꯭ꯔꯤꯕꯅꯤꯅ ꯍꯤꯟꯖꯥꯡ ꯑ ꯀꯔꯦꯅꯠꯇ
ꯍꯥꯎꯕꯣꯏ ꯀꯩꯁꯨ ꯌꯥꯝ ꯍꯥꯎꯕꯔꯦ ꯍꯥꯟꯗꯒꯤ ꯑꯗꯨꯝꯕꯅꯦꯗ ꯉꯔꯥꯡ ꯀꯩꯅꯣꯒꯤ ꯑꯦꯟ ꯑꯦꯁ ꯑꯦꯁꯀꯤ ꯕꯔꯥ ꯀꯅꯥ ꯄꯤꯖꯕꯗꯨꯗꯤ ꯍꯥꯎꯋꯦ ꯌꯦꯟ ꯊꯣꯡꯕꯗ ꯌꯥꯝ
ꯃꯥꯃꯣꯅ ꯊꯣꯡꯉꯤꯔꯥ
ꯆꯪꯦ ꯊꯣꯡꯕ ꯈꯣꯠꯄꯒꯗꯤ ꯀꯩꯗꯦꯒ ꯃꯣꯏ ꯀꯩꯅꯣ ꯆꯜꯂꯒꯇꯪ ꯌꯦꯌꯦꯂꯦ
ꯁꯤꯕꯟꯗꯅꯍ ꯍꯣꯏ ꯖꯒꯣꯏꯁꯨꯁ ꯁꯥ ꯃꯥꯜꯂꯦꯅꯦ ꯂꯥꯛꯑꯒ
ꯁꯥꯏꯌꯦ ꯆꯦꯕꯟꯗꯅꯥꯗꯅ ꯑꯩꯉꯣꯟꯗ ꯁꯤ ꯅꯣꯏ ꯖꯒꯣꯏ ꯐꯖꯩꯌꯦ ꯅꯥꯎ
ꯝ
ꯁꯥꯏ ꯆꯥꯏ ꯃꯣꯏ ꯂꯥꯏ
ꯑ ꯅꯠꯇꯕ ꯖꯒꯣꯏ ꯐꯖꯕ ꯑꯃꯁꯝꯨ ꯂꯩꯔꯝꯃꯤ
ꯀꯩꯅ
ꯍꯥꯥ
ꯀꯩꯅꯣ
ꯑꯩ ꯅꯠꯇꯕ ꯖꯒꯣꯏ ꯐꯖꯕ ꯑꯝꯨ ꯂꯩꯔꯝꯃꯦ ꯍꯥꯏꯕ ꯆꯦꯕꯟꯇꯅꯥꯅꯁꯨ ꯐꯖꯩ ꯍꯥꯏ ꯍꯥꯏꯗꯣꯏꯅꯦ
ꯔꯅꯤ ꯀꯣꯣꯡ ꯍꯥꯏꯅꯔꯦ ꯀꯣ ꯊꯟꯗ ꯋꯥꯔꯗꯤ ꯁꯥꯁꯤ
ꯊꯝꯃꯒꯦꯅꯦ ꯑꯃꯨꯛ ꯇꯧꯔꯣ
ꯍꯣꯏ ꯍꯣꯏ